ꯍꯜꯂꯣ ꯇꯥꯔꯕꯣ
ꯎꯝ
ꯀꯩꯅꯣ ꯀꯣꯜ ꯇꯧꯊꯣꯛꯇꯅ ꯇꯧꯔꯤꯁꯤꯕꯨ ꯀꯩ ꯂꯩꯔꯒꯦ
ꯏꯁ ꯁꯨꯝ ꯅꯨꯡꯉꯥꯏꯔꯤꯕ ꯍꯪꯒꯦ ꯇꯧꯕꯅꯤꯗ
ꯅꯨꯡꯉꯥꯏꯔꯤꯌꯦ ꯅꯨꯡꯉꯥꯏꯔꯤꯌꯦ ꯅꯪꯗꯤ ꯅꯨꯡꯉꯥꯏꯔꯤꯕꯣ
ꯑꯩꯁꯨ ꯅꯨꯡꯉꯥꯏꯔꯤ
ꯍꯟꯗꯛ ꯀꯥꯡ ꯀꯣꯏ ꯆꯠꯇꯣꯏꯔꯣ
ꯆꯠꯇꯣꯏꯅꯦ
ꯀꯅꯥ ꯀꯅꯥ ꯆꯠꯇꯣꯏꯅꯣ ꯅꯣꯏ ꯂꯩꯀꯥꯏꯒꯤ ꯅꯃꯥꯟꯅꯕꯤꯒꯩ ꯆꯠꯇꯣꯏꯔꯣ
ꯎꯝ ꯏꯃꯥꯟꯅꯕꯤ ꯒꯩꯒ
ꯒꯥꯔꯤ ꯑꯆꯧꯕꯗ
ꯑꯥ
ꯑꯗꯨ ꯅꯪ ꯍꯟꯗꯛ ꯈꯦꯆ꯭ꯔꯤ ꯊꯤꯜꯂꯛꯑꯣꯅꯦ ꯏꯃꯥꯟꯅꯕꯒꯩꯅꯁꯨ ꯌꯥꯝ ꯍꯥꯏꯕꯅꯤꯅꯦ
ꯊꯤꯜꯂꯛꯀꯦ ꯈꯦꯆ꯭ꯔꯤ ꯍꯧꯔꯒ ꯑꯗꯣ ꯊꯤꯜꯂꯝꯃꯒ ꯆꯠꯂꯁꯨ ꯌꯥꯅꯤ ꯀꯣꯏꯕꯨꯗꯤ
ꯑꯦ ꯈꯔ ꯆꯥꯈꯤꯒꯗꯕꯅꯤ ꯑꯗꯨꯒ ꯆꯠꯀꯗꯕꯅꯤ
ꯍꯣꯏꯅꯦ ꯑꯗꯨ ꯆꯥꯊꯣꯛꯑꯒ ꯆꯠ ꯌꯥꯅꯤꯕ
ꯑꯗꯨ ꯅꯪ ꯈꯔꯦꯆꯤꯒ ꯎꯇꯤꯒ ꯇꯧꯕꯗꯣ ꯀꯃꯥꯏꯅ ꯇꯧꯒꯦ ꯌꯥꯝ ꯍꯥꯎꯕꯅꯤꯅꯦ
ꯑꯗꯣ ꯑꯁ ꯈꯪꯗꯦꯗ ꯏꯃꯥꯟꯅꯕꯤꯒ ꯄꯨꯜꯂꯒ ꯇꯧꯈꯤꯕꯅꯦ ꯑꯗꯨꯝ ꯄꯨꯡꯇꯧꯗ
ꯑꯗꯣ ꯈꯦꯆ꯭ꯔꯤ ꯇꯧꯕꯗꯣ ꯀꯃꯥꯏꯅ ꯇꯧꯒꯦꯕ ꯑꯩ ꯆꯨ ꯑꯝꯇ ꯇꯝꯍꯧꯒꯦ ꯑꯝꯇ ꯍꯥꯏꯔꯣꯗꯅ
ꯑꯥ
ꯍꯋꯥꯏꯒ ꯇꯧꯗꯣꯏꯔꯕ
ꯍꯣꯏ ꯍꯣꯏ ꯍꯣꯏ ꯍꯋꯥꯏꯒ ꯀꯩꯀꯥ ꯃꯆꯨ ꯑꯗꯩ ꯀꯔꯤ ꯀꯔꯥ ꯂꯣꯏꯅ ꯍꯥꯞꯄꯒ ꯇꯣꯠꯁꯜꯂꯅꯤꯗꯅ
ꯑꯥ ꯃꯆꯜ ꯀꯩꯀꯥ ꯇꯧꯔꯒ ꯇꯣꯠꯄꯗꯨ ꯅꯠꯇ꯭ꯔꯣ
ꯍꯣꯏ ꯑꯗꯨꯒ ꯑꯗꯨꯝ ꯆꯥꯛ ꯀꯥꯝ ꯑꯍꯣꯏ ꯍꯣ ꯑꯥ
ꯃꯣꯔꯣꯛ ꯑꯇꯦꯛꯄ ꯍꯥꯞꯄꯅꯤ ꯑꯗꯨꯗꯩꯗꯤ ꯇꯣꯠꯁꯤꯜꯂꯅꯤ ꯑꯗꯨꯒ ꯀꯥꯃ ꯂꯣꯏꯔꯒ ꯁꯣꯛ ꯇꯧꯕ꯭ꯔꯥ ꯅꯠꯇ꯭ꯔꯒꯅ ꯑꯗꯨꯝ ꯁꯣꯛ ꯇꯧ ꯇꯔꯖꯨ ꯌꯕ꯭ꯔꯣ
ꯑꯗꯨ ꯂꯣꯏꯔꯒ ꯁꯣꯛ ꯇꯧꯕ꯭ꯔꯥ ꯀꯩ ꯁꯣꯛ ꯇꯧꯕ ꯑꯣꯏꯔ ꯃꯥꯜꯂꯦ
ꯁꯣꯛ ꯇꯧꯔꯒꯅ ꯍꯥꯎꯕ ꯃꯥꯜꯂꯦꯗ
ꯎꯝ ꯍꯧꯋꯦ
ꯑꯗꯨ ꯃꯃꯥꯡꯒꯤ ꯎꯇꯤ ꯎꯁꯣꯏꯒ ꯍꯥꯞꯄꯗꯣ ꯑꯗꯨ ꯍꯥꯎꯕꯅꯤꯅꯦ
ꯍꯧꯕꯅꯦ ꯍꯟꯗꯛꯁꯨ ꯇꯧꯔꯛꯀꯦ
ꯇꯧꯔꯛꯑꯣ ꯑꯗꯨ ꯏꯃꯥꯟꯅꯕ ꯒꯩꯏꯅ ꯇꯧꯔꯛꯑꯣ ꯇꯧꯔꯛꯑꯣꯅ ꯑꯗꯨꯝ ꯍꯥꯏ ꯂꯩꯔꯕꯅꯤꯅꯦ ꯃꯃꯥꯡꯗ ꯆꯥꯕꯗꯣ ꯍꯥꯎꯋꯦꯅꯦ
ꯅꯣꯏꯗꯤ ꯀꯣꯏ ꯆꯠꯂꯣꯏꯗ꯭ꯔꯣ
ꯑꯁ ꯑꯩꯗꯤ ꯍꯟꯗꯛꯇꯤ ꯆꯠꯇꯧ ꯃꯥꯟꯗ꯭ꯔꯦ
ꯀꯩꯒꯤ
ꯍꯥꯏꯗꯤ ꯑꯩꯗꯣ ꯊꯕꯛ ꯈꯔ ꯂꯩꯌꯦꯕꯀꯣ ꯑꯗꯨ ꯈꯪꯗꯦ ꯇꯝꯕ ꯕꯗꯤ ꯉꯝꯗꯦꯗ ꯍꯥꯏꯗꯤ ꯆꯠꯁꯦ ꯍꯥꯏꯔꯒꯕꯨꯗꯤ ꯆꯠꯄ ꯌꯥꯏ ꯑꯗꯨ ꯑꯍꯟꯒ ꯑꯣꯏꯁꯜꯂꯛꯄꯁꯤꯗ ꯀꯌꯥ ꯆꯠꯅꯤꯡꯗ꯭ꯔꯦꯅꯦ
ꯀꯩꯅꯣꯅꯦ ꯍꯥꯏꯖꯤꯕꯨ ꯆꯍꯤ ꯀꯌꯥ ꯁꯨꯈ꯭ꯔꯒꯦ
ꯆꯍꯤꯕꯨꯗꯤ ꯄꯪꯌꯥꯝ ꯌꯥꯝ
ꯆꯍꯤꯕꯨ ꯀꯌꯥ ꯁꯨꯕꯤꯔꯒꯦ ꯁꯣꯝꯁꯤꯕꯣ
ꯍꯥ ꯆꯍꯤꯕꯨꯗꯤ ꯌꯥꯝꯕ ꯅꯠꯇꯦꯗ ꯀꯨꯟꯒꯤ ꯃꯊꯛ ꯍꯥꯏꯗꯨꯅꯤ ꯑꯗꯨ ꯃꯃꯥꯡꯗ ꯈꯣꯡꯖꯣꯝꯗ ꯆꯠꯄꯗꯣ ꯎꯝ ꯈꯣꯡꯖꯣꯝꯗ ꯆꯠꯄꯗꯣ ꯈꯣꯡꯖꯣꯝ ꯋꯥꯔ ꯃꯦꯃꯣꯔꯤꯌꯦꯜꯗ ꯆꯠꯂꯤꯗꯅ
ꯍꯣꯏ ꯍꯣꯏ ꯈꯪꯉꯤꯅꯦ
ꯍꯥꯏꯗꯤ ꯈꯣꯡꯖꯣꯝ ꯋꯥꯔ ꯃꯦꯃꯣꯔꯤꯌꯦꯜꯁꯦ ꯑꯗꯨꯝ ꯍꯥꯏꯗꯤ ꯍꯧꯖꯤꯛꯇꯕꯨ ꯀꯥꯡꯒꯤ ꯀꯩꯒꯤ ꯆꯠꯅꯕ ꯋꯥꯅꯦ ꯃꯇꯝ ꯑꯃꯗꯗꯤ ꯌꯥꯝ ꯃꯔꯨ ꯑꯣꯏꯕ ꯃꯐꯝ ꯑꯣꯏꯗꯣꯏꯅꯤꯗꯅ ꯑꯗꯨ ꯃꯥꯡꯗꯗꯤ ꯑꯩꯈꯣꯏꯅ ꯀꯥꯡꯒꯤ ꯆꯠꯄꯗꯨꯗꯤ ꯀꯌꯥ ꯌꯦꯡꯉꯛꯇꯦꯗꯅ ꯑꯗꯣ ꯍꯟꯗꯛ ꯆꯠꯄꯗꯗꯤ ꯈꯔ ꯌꯦꯡꯉꯛꯁꯦ ꯁꯤꯅꯤ ꯀꯩꯀꯩ ꯃꯣꯢꯒꯤ ꯆꯤꯡ ꯂꯩꯕ ꯇꯨꯔꯦꯜ ꯂꯩꯕꯗꯨ ꯈꯔ ꯌꯦꯡꯉꯛꯁꯦꯕ ꯆꯨꯝꯅꯒꯤ ꯁꯨꯝ ꯐꯣꯇꯣꯅꯝ ꯑꯥ ꯍꯣꯏ ꯐꯠꯇꯣ ꯅꯝ ꯃ
ꯍꯥꯏꯗꯤ ꯐꯖꯅ ꯌꯧꯁꯟꯗ꯭ꯔꯦ ꯑꯍꯣꯏ
ꯑꯩꯅ ꯐꯣꯇꯣ ꯅꯝꯖꯦ ꯅꯝꯖꯦ ꯇꯧ ꯂꯩꯗꯅ ꯑꯗꯨ ꯑꯩꯗꯤ ꯇꯟꯅꯗ ꯍꯥꯏꯗ꯭ꯔꯕꯅꯦ ꯑꯩꯗꯤ ꯍꯥꯏꯗꯤ ꯍꯥꯏꯗꯤ ꯍꯥꯏꯅꯤꯡꯕ ꯍꯥꯏꯗꯤ ꯃꯣꯏ ꯆꯤꯡꯒꯗꯨ ꯀꯥꯔꯨꯁꯦ ꯑꯗꯨꯒ ꯃꯣꯏ ꯃꯣꯅꯨꯃꯦꯟ ꯑꯃꯀꯛ ꯂꯩꯗꯅ ꯅꯧꯅ ꯁꯥꯒꯠꯄꯗꯣ ꯑꯗꯨꯒꯗꯨ ꯌꯦꯡ ꯖꯦꯅ ꯍꯥꯏꯕꯅꯤ ꯑꯗꯣ ꯅꯣꯏ ꯃꯊꯪ ꯃꯊꯪꯗ ꯌꯦꯡꯉꯁꯤ
ꯍꯣꯏ ꯃꯊꯪ ꯆꯠꯄꯗ
ꯎꯝ ꯑꯩꯈꯣꯏ ꯈꯔꯆꯂꯒ ꯂꯩꯀꯥꯏ ꯀꯅꯥ ꯀꯅꯥꯅꯣ ꯈꯔ ꯍꯧꯔ ꯆꯠꯂꯁꯤ ꯑꯩꯁꯨ ꯈꯪꯗꯦ ꯏꯃꯥꯟꯅꯕ ꯈꯔ ꯍꯧꯔꯛꯄ꯭ꯔ ꯀꯩꯅꯣ ꯇꯧꯔꯒ ꯑꯅꯣ ꯍꯟꯗꯛ ꯍꯧꯔꯛꯀꯦ ꯑꯗꯣ ꯅꯪ ꯍꯟꯗꯛ ꯀꯥꯂꯦꯟ ꯁꯨꯇꯤꯁ ꯀꯩ ꯀꯩ ꯀꯃꯥꯏꯅ ꯇꯧꯒꯦ ꯀꯥꯂꯦꯟ ꯁꯨꯇꯤ ꯂꯩꯉꯥꯏꯁꯤ ꯇꯝꯇ ꯄꯨꯟꯖꯤꯔꯣ
ꯌꯥꯏꯅꯦ
ꯆꯥꯛ ꯃꯆꯥ ꯑꯃ ꯆꯥꯔꯨꯕ ꯌꯥꯏꯌꯦ ꯀꯩꯅꯣꯗ ꯃꯣꯏꯒꯤ ꯂꯣꯛꯇꯥꯛꯀꯤ ꯅꯣꯏꯒꯤ ꯐ꯭ꯔꯦꯟ ꯑꯃ ꯂꯩꯕꯗꯣ
ꯎꯝ
ꯑꯗꯨ ꯃꯣꯏꯗ ꯇꯧꯔꯒ ꯑꯝꯇ ꯄꯨꯜꯂꯨꯖꯤꯔꯕ ꯍꯥꯏꯗꯤ ꯃꯣꯏ ꯍꯣꯝ ꯑꯗꯣ ꯍꯣꯝ ꯁꯇꯦꯗꯨ ꯂꯨꯄꯥ ꯑꯩꯅ ꯈꯟꯕꯗ ꯁꯨꯝ ꯅꯣꯡꯃꯒꯤ ꯄꯩꯁꯥꯗꯣ ꯑꯗꯨꯝ ꯁꯥꯕ ꯃꯥꯜꯂꯦꯕ ꯍꯥꯏꯗꯤ ꯅꯨꯡ ꯅꯨꯡꯊꯤꯟ ꯆꯥꯛ ꯆꯥꯕꯗꯣ ꯑꯗꯨꯏ ꯇꯥꯏꯞꯇ ꯇꯧꯔꯒ ꯈꯤꯇꯪ ꯆꯠꯂꯨꯁꯦꯖꯤꯅꯦ ꯀꯥꯂꯦꯟ ꯁꯨꯇꯤ ꯂꯩꯔꯤꯉꯥꯢꯁꯤꯗ
ꯑꯣ ꯌꯥꯏꯌꯦ
ꯑꯩꯈꯣꯏ ꯈꯔ ꯍꯧꯔꯒ ꯀꯣꯏꯕ ꯆꯠꯃꯟꯗ꯭ꯔꯦꯅꯦ ꯁꯨꯝ ꯄꯩꯁꯥ ꯇꯥꯟꯅꯕ ꯍꯣꯠꯅꯔꯤꯉꯥꯏꯗ ꯍꯣꯏ ꯄꯩꯁꯥ ꯇꯥꯟꯅꯕ ꯍꯣꯠꯅꯔꯤꯉꯥꯏꯗꯀꯣ
ꯎꯝ
ꯑꯗꯨꯅꯦ ꯈꯔ ꯆꯠꯅꯕ ꯇꯧꯗ꯭ꯔꯗꯤ ꯌꯥꯔꯔꯣꯏ
ꯑꯣ ꯅꯣꯏ ꯇꯨꯏꯁꯟ ꯑꯃ ꯆꯠꯂꯤꯕꯣ
ꯑꯩ ꯇꯨꯏꯁꯟ ꯆꯠꯂꯦ ꯍꯥꯏꯕꯗꯨ ꯃꯉꯥꯏꯔꯦ ꯑꯗꯨ ꯑꯁ ꯈꯪꯗꯦꯗ ꯇꯨꯢꯁꯟꯁꯦ ꯑꯃꯨꯛꯃꯨꯛꯇꯤ ꯇꯜꯂꯛꯑꯦ ꯑꯗꯨꯅ ꯉꯁꯤ ꯉꯔꯥꯡꯒꯁꯦ ꯁꯨꯇꯤ ꯂꯧꯊꯣꯛꯄꯅꯦ ꯍꯥꯏꯗꯤ ꯑꯉꯥꯡꯗꯨꯁꯨ ꯁꯨꯇꯤ ꯕꯨꯗꯤ ꯂꯩꯇꯦ ꯑꯗꯣ ꯑꯉꯥꯡꯗꯨꯁꯨ ꯁꯨꯝ ꯁꯨꯇꯤꯗꯨ ꯀꯥꯂꯦꯟ ꯁꯨꯇꯤ ꯍꯥꯏꯁꯦ ꯈꯔ ꯅꯨꯡꯉꯥꯏꯖꯖꯅꯣꯅ ꯑꯩꯅ ꯂꯥꯎꯊꯣꯛꯄꯅꯦꯗ ꯍꯥꯏꯗꯤ ꯑꯩꯈꯣꯏ ꯃꯇꯝꯗꯗꯤ ꯌꯦꯡꯉꯣꯅꯦ ꯀꯂꯦꯟ ꯁꯨꯇꯤ ꯂꯩ ꯀꯥꯟꯅ ꯀꯅꯥꯅ ꯇꯨꯏꯁꯟ ꯇꯧꯅꯒꯦꯕ ꯀꯅꯝ ꯇꯧꯅꯗꯦ ꯀꯩꯅꯣ ꯈꯔꯁꯨ ꯑꯉꯥꯡꯈꯩꯗꯨꯁꯨ ꯀꯩꯅꯣ ꯇꯧꯕꯤꯒꯗꯕꯅꯦ ꯍꯥꯏꯗꯤ ꯃꯣꯏꯗꯨ ꯍꯧꯖꯤꯛꯀꯤ ꯂꯥꯏꯔꯤꯛ ꯈꯨꯇꯝꯁꯦ ꯄꯨꯔꯥ ꯄ꯭ꯔꯦꯁꯔ ꯂꯩꯔꯦꯕ ꯃꯣꯏꯁꯨ
ꯎꯝ
ꯑꯗꯨꯝ ꯈꯔꯁꯨ ꯃꯣꯏ ꯅꯨꯡꯉꯥꯏꯖꯖꯅꯨ ꯁꯥꯟꯅꯖꯖꯅꯨꯅ ꯁꯨꯇꯤ ꯂꯧꯊꯣꯛꯄꯅꯤꯗ
ꯍꯣꯏ ꯐꯩꯗ ꯑꯗꯨꯃꯥꯏꯅ ꯃꯔꯛ ꯃꯔꯛꯇ ꯂꯧꯊꯣꯛꯄ
ꯎꯝ ꯑꯉꯥꯡꯇꯪꯒꯤ ꯋꯥ ꯅꯠꯇꯅ ꯑꯩꯁꯨ ꯅꯨꯡꯉꯥꯏꯊꯣꯛꯅꯤꯡꯉꯦꯕ ꯉꯥꯏꯍꯥꯛꯇꯤ
ꯎꯝ
ꯍꯥꯏꯗꯤ ꯅꯣꯡ ꯅꯤꯅꯤ ꯍꯥꯏꯗꯤ ꯁꯨꯝ ꯄꯣꯊꯥꯕ ꯍꯥꯏꯁꯦ ꯅꯨꯡꯉꯥꯏꯗꯅ
ꯎꯝ
ꯑꯗꯨꯢ ꯋꯥꯅꯤꯗ ꯍꯥ ꯈꯪꯗꯦꯗ ꯇꯧꯔꯤꯁꯦ ꯍꯧꯖꯤꯛꯀꯥꯟ ꯑꯉꯥꯡꯈꯩꯁꯤꯁꯨ ꯂꯥꯏꯔꯤꯛ ꯇꯝꯃꯤꯅꯦ ꯃꯉꯥꯏꯔꯦ
ꯑꯗꯩ ꯍꯧꯖꯤꯛ ꯀꯥꯟ ꯃꯌꯨꯝ ꯗꯒ ꯁꯪꯄꯥ ꯄꯥꯗꯔꯕꯅꯤ ꯗ ꯑꯉꯥꯡ ꯈꯩ ꯖ
ꯄꯥꯗ꯭ꯔꯦ
ꯇꯨꯏꯁꯟ ꯑꯣꯖꯥꯅ ꯁꯦꯟꯅꯔꯒ ꯉꯥꯛꯇꯅꯦꯕ ꯃꯃꯥ ꯃꯄꯥꯁꯤꯅ ꯇꯥꯏꯅꯗꯣꯏ
ꯑꯗꯨꯅ ꯋꯥꯏꯌꯦꯕ ꯑꯗꯣ ꯑꯩꯗꯤ ꯈꯪꯗꯦ ꯑꯉꯥꯡꯗꯨꯅ ꯄꯥꯅꯤꯡꯗ꯭ꯔꯗꯤ ꯐꯣꯔꯁ ꯇꯧꯕꯁꯨ ꯇꯜꯂꯤꯗꯅ ꯑꯗꯨꯁꯔꯨꯛ ꯁꯨꯇꯤꯗꯨ ꯃꯇꯝ ꯈꯔ ꯇꯧꯊꯣꯛꯑꯒ ꯑꯉꯥꯡꯈꯩꯗꯁꯨ ꯐꯖꯅ ꯄꯣꯊꯥꯖꯔꯗꯤ ꯃꯣꯏꯁꯨ ꯃꯊꯝ ꯃꯊꯪꯗ ꯇꯧꯕꯗ ꯍꯥꯏꯗꯤ ꯅꯨꯡꯉꯥꯏꯌꯦꯕ ꯄꯥꯅꯤꯡꯕ ꯈꯣꯠꯅꯤꯡꯕꯗꯨ ꯐꯥꯎꯋꯦꯕ ꯅꯠꯇꯕꯤꯗ ꯁꯨꯇꯤꯗꯨ ꯐꯪꯉꯔꯣꯏ ꯅꯝꯗꯅ ꯇꯧꯁꯜꯂꯅꯤ ꯇꯥꯅꯤꯡꯉꯔꯣꯏꯕ ꯑꯗꯨꯗꯤ ꯇꯨꯏꯁꯟ ꯇꯧꯔꯁꯨ ꯐꯅ ꯃꯇꯝ ꯃꯥꯡꯉꯦꯗꯅ
ꯎꯝ ꯑꯁ ꯑꯩꯁꯨ ꯇꯟ ꯇꯟꯅꯅꯤꯗ ꯇꯧꯔꯤꯁꯦ ꯍꯧꯖꯤꯛ
ꯎꯝ ꯆꯥꯛꯇꯤ ꯆꯥꯔꯕꯣ ꯀꯩꯅꯣ
ꯆꯥꯛ ꯆꯥꯔꯦꯗ ꯀꯨꯏꯔꯦ ꯑꯩ ꯇꯨꯝꯕꯨ ꯇꯨꯝꯃꯨꯔꯕꯅꯦ
ꯆꯥꯛꯀꯩ ꯏꯟꯁꯥꯡ ꯆꯥꯔꯕꯣ ꯉꯁꯤꯗꯤ
ꯀꯩꯅꯣ ꯏꯔꯣꯝꯕꯒ ꯀꯥꯡꯍꯧꯒ ꯎꯝ ꯉꯔꯤ ꯌꯥꯎꯗꯕꯤ
ꯉꯥꯔꯤ ꯌꯥꯎꯗꯕꯤꯑꯣ ꯑꯩꯈꯣꯏꯅ ꯑꯃꯨꯛ ꯀꯩꯅꯗꯣ ꯇꯧꯔ ꯆꯥꯔꯦ ꯑꯩꯈꯣꯏꯁꯨ ꯉꯥꯔꯤ ꯌꯥꯎꯗꯦ ꯉꯁꯤꯗꯤ
ꯉꯥꯔꯤꯗꯤ ꯌꯥꯎꯗꯤ ꯌꯦꯟ ꯆꯥꯕ
ꯅꯠꯇꯦ ꯅꯠꯇꯦ ꯑꯗꯨ ꯅꯠꯇꯦ ꯑꯗꯨꯗꯤ ꯌꯦꯟꯗꯦ ꯍꯌꯦꯡ ꯆꯥꯗꯣꯏꯅꯤ ꯃꯩꯇꯩ ꯕꯣꯔꯤꯗꯣ ꯑꯗꯨ ꯇꯧꯔꯦꯅ ꯑꯗꯨ ꯅꯥꯀꯨꯞꯄꯤꯒ ꯇꯧꯔꯒ ꯊꯣꯡꯕꯗꯣ ꯃꯔꯣꯏꯒ ꯕꯣꯔꯤꯒ ꯊꯣꯡꯕꯗꯣ ꯑꯗꯣ ꯃꯩꯇꯩꯒꯤ ꯗꯤ ꯑꯗꯨꯝ ꯃꯤꯔꯥꯃꯤꯁꯇꯨꯗꯤ ꯌꯥꯎꯗ ꯌꯥꯗꯕ ꯃꯆꯥꯛꯅꯦ ꯑꯗꯨꯅ ꯃꯊꯦꯜ ꯑꯣꯏꯅꯩꯗꯅ
ꯃꯅꯤ
ꯑꯪ ꯆꯥꯔꯤꯕꯗꯨꯅꯦꯗ
ꯎꯝ ꯐꯩ ꯐꯩ ꯑꯍꯥꯎ ꯑꯍꯥꯎꯕꯁꯨ ꯈꯔ ꯆꯥꯊꯣꯛꯑꯦ ꯑꯩ ꯁꯨꯝ ꯁꯨꯝ ꯂꯩꯔꯝꯃꯤꯅꯤꯗ
ꯂꯥꯏꯔꯤꯛ ꯄꯥꯗ꯭ꯔꯕꯣ ꯢꯄꯥ ꯍꯧꯖꯤꯛꯀꯥꯟꯁꯦ
ꯄꯥꯕꯨꯗꯤ ꯄꯥꯏꯑꯌꯦ ꯇꯨꯝꯅꯤꯉꯛꯑꯕ
ꯅꯨꯃꯤꯗꯥꯡꯗꯤ ꯇꯨꯞꯅꯤꯡ ꯉꯝꯒꯅꯤ ꯋꯥꯕꯅꯤꯅ
ꯎꯝ
ꯑꯌꯨꯛꯇꯗꯤ ꯄꯥꯕ꯭ꯔꯣ
ꯑꯌꯨꯛꯇꯨꯁꯨ ꯁꯪꯗꯦꯗ ꯄꯥꯛ
ꯌꯨꯝ ꯀꯩ ꯀꯩꯒ ꯊꯕꯛ ꯇꯧꯕꯗ
ꯍꯣꯢ
ꯑꯗꯨꯅꯤꯅꯦ ꯇꯧꯔꯤ ꯂꯥꯏꯕ꯭ꯔꯦꯔꯤ ꯅꯨꯡ ꯆꯠꯀꯗꯕꯗꯨꯁꯨ ꯑꯩꯁꯨ ꯆꯠꯇ ꯂꯩꯔꯦ
ꯍꯌꯦꯡꯗꯩ ꯆꯂꯒꯦ ꯈꯜꯂꯦ ꯉꯁꯤꯕꯧꯗꯤ ꯈꯔ ꯀꯩꯅꯣ ꯇꯧꯊꯣꯛꯑꯒꯦꯅ ꯈꯔ ꯄꯣꯊꯥꯔꯒꯦꯅ
ꯑꯥ
ꯑꯗꯨ ꯃꯃꯥꯡꯗ ꯂꯧꯀꯣꯏ ꯄꯥꯠ ꯆꯠꯂꯨꯕꯗꯣ ꯂꯀꯣꯏ ꯄꯥꯠ ꯍꯥꯏꯕ꯭ꯔꯣ ꯀꯩꯅꯣ ꯕꯤꯁꯅꯨꯄꯨꯔꯒꯤꯗꯨ ꯅꯠꯇ꯭ꯔꯣ ꯂꯧꯀꯣꯏ ꯄꯥꯠꯇꯣ
ꯃꯥꯅꯦ
ꯑꯗꯣ ꯃꯊꯪꯗꯁꯨ ꯑꯝꯇꯪ ꯆꯠꯄ ꯌꯥꯏꯅꯦ ꯑꯗꯣ ꯃꯐꯝꯗ ꯅꯨꯡꯉꯥꯏꯕꯅꯤꯅꯦ
ꯆꯠꯁꯦ ꯃꯃꯥꯡꯒꯤꯗꯨ ꯌꯥꯝ ꯅꯨꯡꯉꯥꯏꯕꯅꯦ
ꯑꯥ ꯑꯗꯨꯝ ꯃꯣꯏꯗ ꯄꯤꯛꯅꯤꯛ ꯇꯧꯕꯁꯨ ꯌꯥꯗ꯭ꯔꯏꯅꯦ ꯍꯥꯏꯗꯤ ꯈꯔ ꯑꯗꯨꯝ ꯑꯩꯈꯣꯏꯅ ꯊꯣꯡꯉꯒ ꯄꯨꯖꯔꯒ ꯆꯥꯛꯆꯥꯥꯐꯝ ꯂꯩ ꯃꯥꯂꯦ ꯃꯊꯪꯗꯗꯤ ꯃꯊꯪꯗꯗꯤ ꯑꯗꯨꯃꯥꯏꯅ ꯇꯧꯔꯁꯦ ꯍꯥꯏ ꯍꯥꯏꯗꯤ ꯃꯃꯥꯡꯗꯗꯤ ꯆꯥꯛꯇꯨ ꯆꯥꯕꯣꯏ ꯆꯥꯗꯣꯏ ꯇꯧꯕꯗꯣ ꯅꯨꯡꯉꯥꯏꯇꯦꯕ
ꯎꯝ
ꯑꯗꯒꯤ ꯈꯔ ꯄꯦꯛꯀꯤꯡ
ꯅꯨꯡꯗꯤ ꯅꯨꯡꯉꯥꯏꯕꯅꯦ ꯑꯗꯨꯝ ꯃꯃꯥꯡꯒꯤꯗꯣ
ꯑꯥ ꯑꯗꯣ ꯍꯟꯗꯛꯅ ꯍꯦꯟꯅ ꯅꯨꯡꯉꯥꯏ ꯍꯧꯖꯤꯛ ꯍꯧꯖꯤꯛ
ꯍꯣꯏ ꯌꯥꯢꯌꯦ
ꯆꯥꯛ ꯅꯨꯡ ꯈꯔ ꯄ꯭ꯔꯤꯄꯦꯌꯔ ꯇꯧꯔꯒ ꯄꯨꯈ꯭ꯔꯦꯗꯅ
ꯎꯝ ꯑꯗꯣ ꯃꯤꯕꯨ ꯀꯌꯥꯕꯨ ꯆꯠꯇꯣꯏꯅꯣ
ꯑꯩꯈꯣꯏ ꯌꯥꯝꯃꯣꯢꯗ ꯃꯤ ꯃꯔꯤ ꯃ ꯉꯥꯏꯗ ꯍꯥꯏꯗꯤ ꯑꯩ ꯏꯃꯥꯟꯅꯕ ꯑꯃ ꯑꯁꯤꯗꯒꯤ ꯃꯥꯏ ꯒꯥꯔꯤ ꯇꯧꯔꯒ ꯏꯕꯥꯅꯤ ꯂꯥꯛꯑꯒꯦ ꯑꯗꯨꯒ
ꯎꯝ
ꯅꯪꯁꯨ ꯅꯣꯏꯗ ꯂꯩꯀꯥꯢ ꯅꯃꯥꯟꯅꯕꯤꯗꯣ
ꯎꯝ
ꯇꯧꯔꯅ ꯅꯕꯥꯅꯤ ꯂꯥꯛꯑꯗꯤ ꯑꯗꯨꯝ ꯐꯩꯗꯅ
ꯍꯣꯏ
ꯃꯤ ꯌꯥꯝꯃꯅꯤ ꯃꯤ ꯌꯥꯝꯕ ꯋꯥꯏꯌꯦꯕ
ꯎꯝ
ꯑꯗꯨꯅꯦ
ꯈꯪꯗꯦꯅ ꯇꯧꯔꯤꯁꯦ ꯀꯣꯏ ꯆꯠꯄ ꯐꯧꯕ ꯃꯇꯝ ꯐꯪꯖꯜꯂꯛꯇ꯭ꯔꯦ ꯍꯧꯖꯤꯛꯀꯥꯟꯗꯤ
ꯑꯗꯨꯅ ꯁꯨꯇꯤ ꯂꯩꯔꯤꯉꯩ ꯈꯔ ꯆꯠꯍꯧꯕ ꯐꯕꯅꯦ
ꯍꯣꯏ ꯑꯗꯨ ꯑꯩ ꯁꯤꯟꯂꯛꯑꯒꯦꯀꯣ ꯑꯗꯣ ꯀꯩꯅꯣ ꯇꯧꯔꯣ ꯑꯩꯁꯨ ꯁꯤꯗ ꯏꯃꯥꯟꯅꯕ ꯑꯃ ꯂꯥꯛꯑꯦ ꯑꯗꯨꯒ ꯀꯩꯅꯣ ꯇꯧꯒꯤꯒꯦ ꯋꯥꯔꯤ ꯉꯥꯏꯍꯥꯛ ꯁꯥꯟꯅꯒꯤꯒꯦ
ꯎꯝ ꯁꯟꯅꯔꯣ ꯁꯟꯅꯔꯣ
ꯀꯣꯟꯅ ꯑꯃꯨꯛ ꯇꯧꯔꯛꯑ ꯒꯦ
ꯎꯝ ꯊꯝꯃꯦ ꯊꯝꯃꯦ
ꯍꯣꯢ ꯍꯣꯢ